ꯑꯥ
ꯍꯜꯂꯣ
ꯇꯥꯢ ꯇꯥꯢ
ꯑꯣ ꯅꯦꯋꯥꯛ ꯑꯩ ꯑꯩꯉꯣꯟꯗ ꯅꯦꯋꯥꯛ ꯈꯔ ꯅꯨꯡꯉꯥꯏꯇꯕꯀꯣ ꯑꯗꯨꯒꯤ
ꯑꯩꯗꯣ ꯍꯧꯖꯤꯛ ꯃꯥꯡꯒ꯭ꯔꯦ ꯍꯧꯖꯤꯛꯀꯤꯗꯣ ꯑꯃ
ꯑꯗꯣ ꯁꯦꯝꯕ ꯌꯥꯏ ꯍꯥꯏꯕꯔꯥ
ꯍꯣꯏ ꯌꯥꯒꯅꯤ ꯀ꯭ꯔꯤ ꯇꯧꯕ꯭ꯔꯣ
ꯀꯩꯝ ꯇꯧꯗꯦ ꯑꯗꯨꯝ ꯂꯩꯌꯦ
ꯂꫭꯛ ꯈꯨꯕ ꯃꯥꯟꯂꯦꯀꯣ ꯅꯪ
ꯍꯣꯏ ꯑꯩꯕꯨ ꯍꯧꯖꯤꯛ ꯋꯥꯔꯤ ꯁꯥꯟꯅꯕ ꯃꯤꯁꯤꯡ ꯂꯣꯏꯅꯃꯛ ꯂꯣꯛ ꯈꯨꯕ꯭ꯔ
ꯍꯣꯢ ꯑꯥ ꯅꯪꯒꯤ ꯈꯣꯟꯖꯦꯜꯗꯨꯅ
ꯎꯝ
ꯑꯩꯗꯤ ꯀꯣꯏꯕ ꯆꯠꯂꯒ ꯍꯧꯖꯤꯛ ꯌꯨꯝ ꯍꯜꯂꯛꯑꯦ
ꯎꯝ
ꯀꯩ ꯏꯟꯁꯥꯡ ꯆꯥ ꯎꯝ ꯃꯄꯥꯟꯗ ꯂꯩꯇꯦ ꯑꯈꯣꯏꯒꯤ ꯌꯨꯝ ꯑꯥ ꯈꯨꯟꯗ ꯂꯩꯌꯦ ꯗꯤꯁ ꯌꯔꯗꯤ
ꯀꯩꯗꯧꯔꯤꯅꯣ
ꯑꯩꯔꯣ ꯊꯕꯛ ꯔꯣ
ꯅꯠꯇꯦ ꯍꯧꯖꯤꯛ ꯀꯩꯗꯧꯔꯤꯒꯦ ꯀꯩꯝ ꯇꯧꯗꯦꯀꯣ
ꯎꯝ ꯀꯩꯝ ꯇꯧꯗꯦ ꯀꯣꯏꯕ ꯂꯥꯛꯑꯦ ꯀꯣꯏꯕ ꯆꯠꯂꯒ ꯍꯧꯖꯤꯛ ꯌꯨꯝ ꯍꯜꯂꯛꯑꯦ
ꯎꯝ
ꯅꯣꯡ ꯆꯨꯋꯤꯀꯣ ꯅꯣꯏꯗ ꯅꯣꯡ ꯆꯨꯗ꯭ꯔꯣ
ꯑꯥ ꯉꯁꯥꯏ ꯈꯔ ꯈꯔ ꯈꯔ ꯗ꯭ꯔꯤꯖꯜ ꯇꯧꯔꯒ ꯇꯣꯛꯈ꯭ꯔꯦ ꯌꯥꯝ ꯀꯟꯅꯗꯤ ꯆꯨꯔꯦ
ꯎꯝ ꯑꯩꯈꯣꯏꯗꯁꯨ ꯈꯔ ꯈꯔ ꯆꯨꯔ ꯂꯩꯔꯦ
ꯎꯝ ꯍꯧꯖꯤꯛꯔꯥ
ꯎꯝ ꯅꯨꯡꯁꯥ ꯁꯥꯕ ꯆꯨꯗꯤ ꯅꯣꯡ ꯆꯨꯕꯅ ꯐꯩꯗ
ꯎꯝ ꯍꯣꯏ ꯌꯨꯝ ꯂꯩꯕ ꯀꯥꯟꯗꯤ ꯐꯕ ꯊꯕꯛ ꯆꯠꯊꯣꯛ ꯆꯠꯁꯤꯟꯒꯤ ꯇꯟꯕ ꯑꯃꯨꯛꯀ ꯅꯣꯡ ꯆꯨꯕꯗꯣ
ꯀꯩ ꯏꯟꯖꯥꯡ ꯆꯥꯒꯦ ꯑꯌꯨꯛ
ꯑꯩꯈꯣꯏꯁꯦ ꯀꯥꯡꯁꯣꯏ ꯆꯥꯏ ꯕꯤꯟꯁ ꯕꯤꯟꯁ ꯅꯣꯏꯗꯤ
ꯑꯈꯣꯏꯁꯨꯅꯦ ꯀꯩꯅꯣ ꯎꯁꯣꯏ ꯆꯥꯏ
ꯑꯣ ꯍꯣꯏꯅꯦ ꯍꯟꯗꯛꯁꯦ ꯎꯁꯣꯏ ꯃꯇꯝꯅꯤꯅꯤꯅꯀꯣ
ꯎꯝ ꯑꯗꯨ ꯑꯣꯏꯔꯁꯨ ꯎꯝ ꯆꯥꯃꯟꯕꯒꯤ ꯆꯥꯅꯤꯡꯗ꯭ꯔꯦ
ꯄꯦꯜꯂꯦ ꯑꯥ ꯑꯗꯨꯅꯦ
ꯑꯩꯈꯣꯏꯁꯨ ꯉꯔꯥꯡ ꯅꯨꯡꯗꯥꯡ ꯎꯁꯣꯏꯒꯤ ꯑꯥ ꯁꯤꯡꯖꯨ ꯆꯥꯏ
ꯎꯁꯣꯏꯒꯤ ꯁꯤꯡꯖꯨ ꯑꯣ ꯍꯥꯎꯕꯅꯦ ꯑꯗꯨꯁꯨ
ꯎꯝ ꯃꯣꯔꯣꯛ ꯃꯦꯠꯄ ꯇꯧꯔ ꯑꯁ ꯌꯥꯥꯎꯔꯦ ꯑꯗꯨꯒ ꯊꯥꯡꯖꯤꯡ ꯆꯥꯕꯁꯦ ꯂꯣꯏꯔꯦ ꯍꯟꯗꯛ ꯃꯇꯝ ꯃꯇꯝꯅꯤꯅꯀꯣ
ꯅꯣꯏꯗ ꯊꯥꯡꯖꯤꯡ ꯍꯧꯕ꯭ꯔꯣ
ꯈꯣꯏꯗꯤ ꯍꯧꯗꯦꯗ ꯂꯩꯕꯅꯦ
ꯎꯝ ꯑꯩꯈꯣꯏꯗꯤ ꯆꯥꯕ ꯐꯪꯗꯦꯗ
ꯑꯥ
ꯆꯤꯡꯗ ꯂꯩꯕꯅꯤꯅ
ꯀꯩꯅꯣ ꯑꯗꯨꯝ ꯅꯣꯏ ꯃꯥꯔꯀꯦꯠꯇ ꯐꯪꯗ꯭ꯔꯣ
ꯍꯣꯏ ꯑꯩꯈꯣꯏꯗꯤ ꯑꯥ ꯑꯗꯨꯒꯨꯝꯕꯗꯣ ꯪꯐꯪꯪ ꯂꯩꯗꯕꯀꯣ ꯍꯥꯏꯇꯥꯔꯦ ꯑꯥ ꯂꯩꯕꯨꯗꯤ ꯂꯩꯌꯦ ꯑꯗꯨ ꯑꯣꯏꯔꯁꯨ ꯂꯥꯞꯄꯦꯕ
ꯑꯥ ꯑꯩꯈꯣꯏꯗꯤ ꯍꯧꯖꯤꯛꯇꯤ ꯃꯇꯝꯁꯨ ꯐꯠꯇꯕꯅꯤꯅꯀꯣ ꯆꯠꯊꯣꯛ ꯆꯠꯁꯤꯟꯗꯨꯁꯨ
ꯎꯝ
ꯅꯣꯏꯗꯤ ꯕꯣꯜ ꯌꯦꯗ꯭ꯔꯣ
ꯑꯩ ꯉꯔꯥꯡꯗꯣ ꯌꯦꯡꯒꯦ ꯇꯧꯕ ꯍꯤꯗꯥꯛ ꯆꯥꯕ ꯄꯤꯕꯒꯤ ꯇꯨꯝꯊꯈ꯭ꯔꯕꯗꯣ ꯑꯗꯨꯒꯤ ꯈꯪꯗ꯭ꯔꯦ ꯍꯥꯏ ꯂꯥꯏꯠ ꯈꯛ ꯌꯦꯡꯉ ꯇꯣꯛꯑꯦ
ꯎꯝ ꯑꯗꯨꯅꯦ ꯃꯇꯝꯗꯣ ꯑꯩꯈꯣꯏꯗꯣ ꯆꯥꯟꯅꯗꯦꯕꯀꯣ ꯊꯦꯡ ꯊꯦꯡꯉ ꯂꯥꯛ ꯅꯤꯅ ꯑꯩꯈꯣꯏꯗꯤ ꯇꯨꯝꯕꯅ ꯍꯥꯜꯂꯦꯕ
ꯍꯣꯏ ꯀꯥꯏꯗꯒꯤ ꯉꯔꯥꯡꯕꯨꯗꯤ ꯍꯣꯏ ꯌꯦꯡꯕ ꯌꯥꯕꯅꯦꯕ ꯅꯥꯏꯟ ꯊꯥꯔꯇꯤ ꯑꯗꯣ ꯎꯄꯥꯏ ꯂꯩꯇ꯭ꯔꯦ ꯇꯨꯝꯊꯈ꯭ꯔꯦ ꯑꯗꯨꯝ ꯑꯗꯨꯒ
ꯉꯟꯅ ꯇꯨꯝꯃꯕ ꯑꯦꯠ ꯑꯦꯠ ꯊꯥꯔꯇꯤ ꯑꯗꯨꯝ ꯇꯥꯔꯗꯤ ꯇꯨꯝꯅꯤꯡꯕ ꯍꯧꯔꯅꯤ
ꯎꯝ
ꯌꯣ ꯑꯣ ꯅꯪ ꯍꯥ
ꯅꯪꯅꯤ ꯀꯅꯥꯒꯤ ꯁꯞꯄꯣꯔꯠꯅꯣ
ꯑꯩꯗꯤ ꯕ꯭ꯔꯥꯖꯤꯜ ꯇꯧꯔꯒ ꯕ꯭ꯔꯥꯖꯤꯜ ꯁꯤꯈ꯭ꯔꯦ ꯑꯃꯨꯛꯀ ꯌꯦꯡꯅꯤꯡꯗ꯭ꯔꯦꯕ ꯑꯗꯨꯒꯤ
ꯎꯝ
ꯑꯔꯖꯦꯟꯇꯤꯅꯥ ꯄꯣꯔꯇꯨꯒꯜꯁꯨ ꯁꯤꯈ꯭ꯔꯦ ꯀꯣ
ꯑꯥ
ꯑꯥꯔꯖꯦꯟꯇꯤꯅꯥꯗꯤ ꯉꯝꯗꯕꯁꯨ ꯐꯩꯗ ꯑꯗꯨ ꯑꯣꯏꯔ ꯐꯩꯑꯦ ꯍꯥꯏ ꯑꯦ ꯍꯥ ꯀꯔꯤꯔꯥ ꯑꯥꯔꯖꯦꯟꯇꯤꯅꯥꯗꯤ ꯇꯜꯂꯦ ꯑꯩꯗꯤ
ꯀꯩꯒꯤꯅꯣ
ꯈꯪꯗꯦ ꯃꯦꯁꯤꯗꯣ ꯃꯁꯛꯇꯣ ꯌꯦꯡꯅꯤꯡꯗꯦ
ꯃꯤ ꯃꯤꯅ ꯑꯄꯥꯝꯕ ꯍꯥꯏꯕꯁꯦꯀꯣ ꯥ ꯇꯣꯡꯉꯥꯜ ꯇꯣꯡꯉꯥꯜꯂꯦꯕ ꯑꯩꯗꯤ ꯑꯁꯦꯡꯕꯗꯤ ꯑꯦꯁꯤꯌꯥꯟ ꯇꯧꯕꯅꯦ ꯑꯩꯈꯣꯏ ꯁꯥꯎꯠ ꯀꯣꯔꯤꯌꯥꯒ ꯖꯄꯥꯟ ꯇꯧꯕꯗꯨ ꯅꯨꯡꯉꯥꯏꯇꯦ ꯄꯣꯒ꯭ꯔꯦ
ꯑꯩꯗꯤ ꯏꯁꯄꯦꯟꯒ ꯕ꯭ꯔꯥꯖꯤꯜꯀꯣ ꯁꯞꯄꯣꯔꯠ ꯇꯧꯕꯅꯦ
ꯍꯟꯗꯛꯁꯦ ꯐ꯭ꯔꯥꯟꯁ ꯀꯥꯗꯧ ꯃꯥꯜꯂꯦ ꯐ꯭ꯔꯥꯟꯁꯁꯦ ꯌꯥꯝꯅ ꯍꯩꯌꯦ ꯃꯤ ꯃꯌꯥꯝꯁꯨ ꯍꯥꯏꯅꯂꯩꯔꯦ ꯐ꯭ꯔꯦꯟꯁꯦ
ꯀꯟꯕ ꯀꯟꯕꯁꯨ ꯌꯥꯎꯕꯅꯤꯅꯀꯣ
ꯎꯝ
ꯑꯩꯗꯤ ꯄꯛ ꯄꯛ ꯌꯦꯡꯗꯦꯗ
ꯑꯩꯁꯨ ꯌꯦꯡꯗꯦꯗ ꯑꯁ ꯑꯉꯥꯡ ꯂꯩꯕꯅꯤꯅ ꯃꯣꯏꯕꯨ ꯇꯨꯝꯍꯟꯕ ꯀꯥꯟꯗ ꯑꯗꯨꯝ ꯇꯨꯝꯗꯈ꯭ꯔꯦ ꯑꯗꯣ ꯄꯨꯡ ꯑꯩꯈꯣꯏꯒꯤ ꯅꯀꯟꯗ ꯑꯗꯨꯅ ꯄꯨꯡ ꯑꯃ ꯃꯈꯥꯏ ꯑꯅꯤ ꯀꯥꯏꯗꯒꯤ ꯀꯅꯥ ꯌꯦꯡꯗꯣꯏꯅꯣ ꯗꯨ
ꯑ ꯀꯩꯅꯣ ꯑ ꯅꯆꯥꯗꯤ ꯀꯌꯥ ꯁꯨ ꯁꯨꯔꯒꯦ
ꯉꯥꯏꯔꯒ ꯌꯦꯡꯕ ꯌꯥꯕꯗꯣ
ꯑꯗꯨꯅꯦ ꯍꯥꯏ
ꯑꯃꯒ ꯗꯥꯏ ꯍꯥꯞꯄꯦꯟ ꯑꯣꯏꯔꯒ ꯇꯧꯔꯒꯗꯤ ꯍꯣꯏ ꯉꯥꯏꯔꯒ ꯌꯦꯡꯕ ꯌꯥꯕꯅꯑ ꯑꯗꯨꯗ ꯌꯥꯝ ꯏꯟꯇꯔꯦꯁ ꯑꯣꯏꯕ ꯑꯣꯏꯗꯦꯕ
ꯃ ꯅꯍꯥꯟꯗꯣ
ꯋꯥꯟ
ꯑ ꯑ ꯀꯅꯥꯔ ꯄꯣꯔꯇꯨꯒꯜꯒ ꯀꯔꯤ ꯀꯩꯇꯤꯝꯅꯣ ꯋꯥꯟ ꯊꯥꯔꯇꯤꯗ ꯂꯩꯕꯗꯣ ꯅꯍꯥꯟꯗꯣ ꯌꯦꯡꯒꯦꯅ ꯑꯂꯥꯝ ꯐꯖꯅ ꯊꯝꯃꯦꯕ ꯑꯩꯗꯣ
ꯎꯝ
ꯑꯗꯣ ꯑꯂꯥꯝ ꯐꯖꯅ ꯊꯝꯃꯦ ꯑꯂꯥꯝꯗꯣ ꯈꯣꯡ ꯈꯣꯡꯔꯒ ꯂꯩꯑꯦ ꯑꯗꯨ ꯑꯣꯏꯔꯁꯨ ꯍꯧꯒꯠꯄ ꯉꯝꯗꯕꯗꯣ ꯑꯗꯨꯝ ꯇꯨꯝꯊꯈ꯭ꯔꯦ ꯉꯟꯕ ꯀꯥꯟꯗꯗꯤ ꯉꯁꯤꯗꯤ ꯐꯖꯅ ꯌꯦꯡꯒꯦꯅ ꯑꯗꯨꯝ ꯈꯜꯂ ꯃꯇꯝ ꯌꯧꯔꯗꯤ ꯍꯧꯒꯠꯄ ꯉꯝꯗꯕ ꯀꯔꯤ ꯑꯗꯨꯅ ꯌꯦꯡꯗ꯭ꯔꯦꯕ
ꯇꯨꯝꯕ ꯅꯨꯡꯉꯥꯏꯕ ꯃꯇꯝꯗꯨꯅꯦ ꯑꯃ ꯑꯅꯤ ꯍꯥꯏꯁꯦ
ꯍꯣꯏ
ꯑꯈꯣꯏꯗꯤ ꯇꯨꯝꯕ ꯇꯨꯝꯕ ꯀꯥꯟꯗꯨꯗ ꯑꯩꯈꯣꯏꯗꯤ ꯅꯨꯡꯉꯥꯏꯅ ꯇꯨꯝꯕ ꯀꯥꯟꯗ ꯃꯣꯏꯗꯤ ꯎꯝ ꯀꯔꯤ ꯍꯥꯏꯁꯤꯔ ꯎꯝ ꯗꯦ ꯇꯥꯏꯝ ꯑꯣꯏꯕꯒꯤ ꯀꫭ
ꯍꯣꯏ
ꯑꯈꯣꯏꯅ ꯗꯦ ꯇꯥꯏꯝ ꯑꯣꯏꯕ ꯀꯥꯟꯗ ꯃꯣꯏꯅ ꯃꯝꯕ ꯇꯨꯝꯕ ꯃꯇꯝꯗꯣ ꯆꯅꯥꯗꯦꯕ ꯇꯥꯏꯃꯤꯡ
ꯍꯣꯏ ꯌꯥꯝ ꯈꯦꯠꯅꯩ ꯃꯣꯏ
ꯎꯝ ꯎꯝ
ꯌꯨꯔꯣꯀꯥꯞꯇꯗꯤ ꯈꯔ ꯆꯥꯟꯅꯕꯅꯦ ꯑꯈꯣꯏ ꯌꯨꯔꯣꯞꯀꯤ ꯀꯩꯅꯣ ꯈꯣꯏꯒ ꯄꯨꯡ ꯑꯍꯨꯝ ꯃꯔꯤꯈꯛ ꯈꯦꯠꯅꯕꯅꯤꯅꯀꯣ
ꯎꯝ
ꯈꯔ ꯐꯩꯌꯦ ꯋꯥꯔꯜ ꯀꯞ ꯑꯁꯤ ꯌꯨꯑꯦꯞꯀꯤꯗꯤ ꯌꯥꯗ꯭ꯔꯦ
ꯑꯗꯨꯅꯦ ꯅꯦꯛꯁ ꯑꯦ ꯃꯊꯪ ꯋꯥꯔꯜ ꯋꯥꯔꯜ ꯀꯞꯇꯗꯤ ꯑꯩꯁꯨ ꯂꯨꯍꯣꯡꯉꯒ ꯏꯆꯥ ꯂꯩꯒꯗꯕ ꯃꯥꯜꯂꯦ
ꯑ‌ ꯂꯩꯁꯥꯕꯤꯅ ꯌꯨꯝ ꯄꯥꯟꯗ꯭ꯔꯗꯤ ꯌꯨꯝ ꯄꯥꯟꯗꯕꯤꯗ ꯂꯩꯕꯗꯤ ꯌꯥꯗ꯭ꯔꯦꯗꯅ
ꯑꯗꯨꯅꯦꯅ ꯉꯟꯅ ꯑꯦ ꯊꯦꯡꯅ ꯄꯥꯟꯂꯁꯨ ꯃꯤꯅ ꯌꯦꯡꯕ ꯀꯥꯟꯗ ꯎꯝ ꯑꯩꯈꯣꯏꯅ ꯌꯦꯡꯊꯤꯕꯗꯣ
ꯎꯝ
ꯍꯧꯖꯤꯛꯇꯤ ꯌꯨꯝ ꯄꯥꯟꯕ ꯃꯇꯝꯗꯣ ꯆꯞ ꯆꯥꯔꯦꯕ
ꯎꯝ ꯍꯣꯏ ꯆꯥꯕ ꯃꯇꯝꯗ ꯐꯠ ꯐꯠ ꯄꯥꯟꯊꯣꯛꯄꯅ ꯐꯩꯌꯦ ꯀꯨꯏꯅ ꯂꯩꯕꯗꯨ ꯄꯥꯅꯤꯡꯗꯦ ꯍꯥꯏ ꯀꯨꯏꯅ ꯂꯩꯔꯗꯤ ꯄꯥꯟꯒꯗꯕ ꯃꯇꯝꯗ ꯄꯥꯟꯍꯧꯗ꯭ꯔꯗꯤꯀꯣ ꯑꯈꯣꯏ ꯂꯩꯀꯥꯏꯗ ꯁꯔꯤ ꯑꯅꯤ ꯂꯩꯕ ꯃꯣꯏ ꯑꯗꯨꯁꯨ ꯁꯤꯕ꯭ꯂꯤꯡꯁꯦ ꯃꯣꯏ ꯑꯅꯤꯃꯛ ꯃꯆꯤꯟ ꯃꯅꯥꯎ ꯍꯧꯖꯤꯛꯗꯤ ꯁꯔꯤ ꯑꯣꯏꯈ꯭ꯔꯦꯗ
ꯍꯣꯏ ꯃꯤꯅꯦ ꯑꯉꯟꯅ ꯄꯥꯟꯕꯁꯨ ꯃꯤꯅ ꯍꯥꯏꯅ ꯍꯥꯏꯌꯦ ꯑꯗꯣ ꯊꯦꯡꯃꯟꯂꯁꯨ ꯌꯦꯡꯕ ꯀꯥꯟꯗ ꯐꯖꯗꯦ ꯃꯇꯝ ꯆꯥꯅ ꯄꯥꯟꯕꯗꯨꯅꯗꯤ ꯐꯩꯗ
ꯎꯝ ꯃꯦꯟꯗꯤ ꯑꯈꯣꯏ ꯅꯨꯄꯤꯅ ꯊꯦꯡꯅ ꯄꯥꯟꯒꯅꯨ ꯍꯥꯏꯔꯤꯁꯦ ꯃꯆꯥ ꯃꯆꯥ ꯂꯩꯔꯣꯏ ꯍꯥꯏꯕꯒꯤ ꯚꯥꯞꯇꯅꯦꯕ ꯍꯥꯏꯅꯔꯤꯁꯦ ꯈꯪꯕ꯭ꯔ ꯊꯦꯡꯉꯗꯤ ꯑꯈꯣꯏ ꯏꯆꯥꯗꯣ ꯍꯣꯏ ꯊꯦꯡꯔꯒ ꯄꯥꯜꯂꯁꯨ ꯂꯩꯕꯨꯗꯤ ꯂꯩꯌꯦ ꯑꯗꯨ ꯑꯣꯏꯔꯁꯨ ꯃꯤ ꯍꯥꯏꯕꯁꯦ ꯇꯝꯕ ꯉꯝꯗꯦꯗꯅ ꯍꯟꯗꯛꯀꯥꯟꯗꯤ ꯃꯤ ꯑ ꯍꯧꯖꯤꯛꯀꯥꯟ ꯑꯉꯥꯡ ꯈꯥꯎꯒꯤ ꯂꯥꯏꯅꯥ ꯌꯥꯝꯃꯦꯕ ꯈꯪꯕ꯭ꯔꯥ ꯂꯩꯁꯥꯕꯤ ꯃꯆꯥ ꯃꯆꯥꯁꯤꯡꯁꯦ ꯀꯤꯕꯨ ꯀꯤ ꯀꯤꯕꯗ ꯑꯩ ꯍꯣꯁꯄꯤꯇꯥꯜꯗ ꯆꯠꯄꯁꯦ ꯒꯥꯏꯅꯤꯗ ꯂꯥꯛꯄꯁꯦ ꯑꯉꯥꯡ ꯃꯆꯥ ꯃꯆꯥ ꯑꯗꯨꯝ ꯂꯥꯛꯀꯅꯤ
ꯑꯗꯨꯃꯥꯏꯅ ꯑꯉꯥꯡ ꯑꯉꯥꯡ ꯑꯣꯏꯔꯒ ꯄ꯭ꯔꯣꯕ꯭ꯂꯦꯝ ꯑꯗꯨꯃꯥꯏꯅ ꯂꯩꯕꯗꯣ ꯑꯩꯈꯣꯏꯅ ꯆꯥꯕ ꯊꯛꯄꯒꯤꯗꯒꯤꯀꯣ ꯑꯗꯨꯝ ꯂꯥꯛꯄ꯭ꯔꯅꯗꯤ ꯈꯜꯂꯦ ꯑꯩꯗꯤ
ꯑꯝ ꯍꯣꯏ
ꯍꯧꯖꯤꯛꯀꯥꯟꯗꯤ ꯎꯝ ꯅꯨꯄꯤꯁꯨ ꯅꯨꯄꯥꯁꯨ ꯅꯨꯄꯤꯁꯨ ꯅꯨꯄꯥꯒꯨꯝꯅ ꯅꯤꯁꯥ ꯆꯥꯕꯁꯨ ꯇꯂꯕ ꯀꯔꯤ ꯀꯔꯥ ꯆꯥꯕꯁꯨ ꯌꯥꯝꯃꯦꯗꯅ ꯑꯗꯨꯒꯤꯗꯃꯛꯁꯨ
ꯊꯤꯕꯅꯦꯕ
ꯈꯪꯗ꯭ꯔꯦ ꯂꯥꯏꯅꯥꯁꯦ ꯖꯥꯠ ꯖꯥꯠ ꯖꯥꯠ ꯆꯠꯂꯗꯤꯀꯣ
ꯎꯝ
ꯥꯒꯥꯏꯅꯤꯒꯤ ꯃꯐꯝꯗ ꯌꯦꯡꯉꯒ ꯑꯁ ꯌꯦꯡꯉ ꯋꯥꯕꯅꯤ ꯈꯪꯕꯔꯥ ꯄꯨꯛ ꯃꯌꯥꯝꯗꯣ ꯎꯕꯗ ꯅꯪ ꯈꯪꯒꯅꯤ ꯍꯌꯦꯡꯋꯥꯏ ꯍꯣꯁꯄꯤꯇꯥꯜ ꯆꯠꯄꯥ ꯃꯇꯝꯗ ꯑꯁ ꯒꯥꯏꯅꯤꯅ ꯈ꯭ꯋꯥꯏꯗꯒꯤ ꯌꯥꯝꯂꯝꯒꯅꯤ ꯑꯉꯥꯡ ꯑ ꯍꯥꯏꯕꯗꯤ ꯗꯤꯂꯤꯚ꯭ꯔꯤ ꯇꯧꯕꯥ ꯃꯐꯝꯅꯤꯅ ꯑꯃ ꯆꯠꯀꯅꯤ ꯑꯃ ꯂꯥꯛꯀꯅꯤ ꯂꯦꯞꯇꯕꯅꯦ ꯁꯨꯪꯂꯦꯞ ꯂꯦꯞꯇꯦ ꯂꯦꯞꯇꯕꯅꯦ ꯅꯣꯛꯅꯤꯡꯕꯅꯦ ꯈꯪꯕ꯭ꯔꯥ
ꯑꯗꯨꯅꯦ
ꯈꯜꯂꯦ ꯑꯁ ꯅꯨꯄꯤꯁꯦ ꯅꯣꯡꯃꯗ ꯁꯨꯃꯥꯏꯅ ꯃꯤ ꯃꯌꯥꯝ ꯄꯣꯛꯑꯦ ꯄꯣꯛꯑ ꯂꯩꯕꯖꯥꯠꯅꯤꯀꯣ ꯍꯥꯏꯅ ꯈꯟꯕꯅꯦ ꯑꯩꯅ ꯑꯗꯨꯝ
ꯎꯝ ꯎꯝ ꯍꯣꯏ ꯃꯤꯖꯦ ꯅꯨꯃꯤꯠ ꯅꯨꯃꯤꯠꯇ ꯁꯤꯕꯁꯨ ꯑꯗꯨꯝ ꯗꯨꯝ ꯂꯩꯕꯅꯤ ꯁꯤꯔꯒ ꯂꯩꯕꯅꯤ ꯑꯗꯨ ꯄꯣꯛꯄꯁꯨ ꯀꯣ ꯃꯁꯤꯡ ꯃꯅꯥ ꯈꯪꯗꯕꯤꯗ ꯑꯗꯨꯝ ꯄꯣꯛꯑꯁꯨ ꯂꯩꯕꯅꯤ ꯑꯗꯨꯒꯤꯗꯃꯛ ꯎꯝ ꯑꯁꯤ ꯀꯩ ꯍꯥꯏꯁꯤꯔꯥ ꯋꯥꯔꯜꯁꯦ ꯄꯣꯄꯨꯂꯦꯁꯟꯁꯦ ꯑꯗꯨꯝ ꯍꯦꯟꯒꯠꯄꯅꯤ ꯃꯤ ꯑꯣꯏꯕꯤ
ꯇꯣꯛꯅꯤꯡꯕꯅꯦ ꯈꯜꯂꯒꯗꯤ
ꯎꯝ ꯀꯩꯅꯣ ꯅꯪꯗꯤ ꯅꯆꯥꯥ ꯀꯌꯥ ꯁꯨꯔꯒꯦ
ꯑꯃ
ꯎꯝ
ꯅꯪꯗꯤ ꯆꯤꯡꯗꯒꯤꯔꯥ ꯇꯝꯗꯒꯤꯔ
ꯇꯝꯗꯒꯤꯅꯦ
ꯎꯝ
ꯇꯝꯗ ꯑꯗꯨꯝ ꯂꯩꯔꯛ
ꯎꯝ ꯑꯣ ꯑꯩꯁꯨꯅꯦ ꯇꯝꯗꯒꯤꯅꯦ
ꯎꯝ
ꯅꯨꯄꯤꯒꯤ ꯄꯨꯟꯁꯤꯁꯦ ꯋꯥꯕꯗꯤ ꯋꯥꯕꯅꯦꯕꯨ
ꯃꯔꯝ ꯀꯔꯤ ꯀꯔꯥ ꯎꯝ ꯀꯔꯤ ꯍꯥꯏꯁꯤꯔꯥ ꯅꯨꯄꯤꯒꯤ ꯄꯨꯟ ꯅꯨꯄꯤꯒꯤ ꯄꯨꯟꯁꯤꯁꯦ ꯀꯔꯤ ꯍꯥꯏꯁꯤꯔꯥ ꯈꯪꯗꯦꯗ ꯅꯨꯄꯥꯗꯒꯤ ꯍꯦꯟꯅ ꯋꯥꯏ
ꯎꯝ ꯍꯣꯏ ꯅꯨꯄꯥꯕꯨꯁꯨ ꯋꯥꯔꯝꯅꯤ ꯁꯇ꯭ꯔꯦꯁ ꯂꯩꯔꯝꯃꯤ ꯑꯗꯨ ꯑꯣꯏꯔꯁꯨ ꯑꯈꯣꯏ ꯅꯨꯄꯤꯅ ꯃꯥꯅꯤ ꯑꯉꯥꯡ ꯄꯣꯛꯄꯗꯨꯁꯨ ꯋꯥꯏ ꯀꯣ ꯄꯣꯛꯊꯣꯛꯑꯁꯨ ꯑꯈꯣꯏꯅ ꯁꯦꯟꯅꯒꯅꯤ
ꯎꯝ
ꯁꯨꯕ ꯈꯣꯠꯄ ꯀꯔꯤ ꯀꯔꯥ ꯆꯥꯝꯕ ꯀꯔꯤ ꯀꯔꯥ
ꯑ ꯌꯨꯝꯒꯤ ꯍꯣꯏ ꯌꯨꯝꯒꯤ ꯈꯟꯒꯅꯤ ꯑꯗꯨꯅꯦ